ꯇꯥꯏꯌꯦ ꯇꯥꯏꯌꯦ ꯀꯩꯗꯧꯔꯝꯃꯤꯅꯣ
ꯍꯧꯖꯤ ꯏꯔꯕꯜ ꯂꯣꯏꯔꯒ ꯔꯨꯝꯝ ꯆꯥꯡꯒꯦ ꯇꯧꯅ
ꯑꯣ ꯀꯩꯅꯅꯣ ꯏꯗꯨꯕꯣ
ꯀꯝꯃ ꯇꯧꯗꯦꯗ
ꯑꯣ ꯏꯔꯨꯖꯕ ꯅꯨꯡꯉꯥꯏꯕ꯭ꯔꯣ ꯍꯨꯃꯥꯡ ꯌꯥꯝꯅ ꯁꯧꯕ꯭ꯔꯣ
ꯄꯣ ꯑꯗꯨ ꯅꯨꯃꯤꯗ ꯍꯣꯏ ꯏꯔꯨꯕ ꯅꯨꯡꯉꯥꯏꯔꯦ
ꯑꯣ ꯍꯨꯃꯥꯡ ꯌꯥꯝꯅ ꯁꯕ꯭ꯔꯣ ꯀꯗꯥꯏꯗ ꯆꯠꯂꯨꯒꯦ ꯅꯪ ꯍꯨꯃꯥꯡ ꯌꯥꯝꯅ ꯁꯧꯔꯤꯗꯣ ꯀꯗꯥꯏꯗ ꯊꯕꯛ ꯆꯠꯂꯨꯕ꯭ꯔꯣ ꯍꯜꯂꯣ ꯍꯦꯟꯃꯟꯗ꯭ꯔꯣ ꯍꯜꯂꯣ ꯇꯥꯕꯤꯔꯤꯕ꯭ꯔꯣ
ꯌꯥ ꯑꯗꯨ
ꯇꯥꯏꯌꯦ ꯇꯥꯏꯌꯦ
ꯎꯝ ꯇꯥꯏꯔꯤ ꯌꯥ ꯊꯔ
ꯊꯕꯛ ꯆꯠꯂꯨꯕ꯭ꯔꯣ ꯍꯨꯃꯥꯡ ꯌꯥꯝ ꯁꯧꯔꯤꯗꯨꯕꯣ
ꯍꯣꯏ ꯉꯁꯥꯏ ꯕꯖꯥꯔ ꯀꯨꯝꯔꯝꯕꯤꯒꯤꯅꯤꯗꯣ
ꯑꯣ ꯕꯖꯥꯔꯗ ꯀꯩ ꯂꯩꯕ ꯆꯠꯂꯨꯏꯅꯣ
ꯁꯣꯨꯝ ꯁꯦꯀꯦꯟ ꯍꯦꯟꯁꯤ ꯌꯦꯅꯤ ꯀꯨꯝꯕꯒꯤ ꯋꯥꯅꯤ
ꯑꯗꯨꯅꯦ ꯅꯪ ꯐꯤꯣꯟ ꯃꯌꯥꯝ ꯂꯩꯔꯝꯑꯝꯒꯗꯧꯕ ꯃꯥꯜꯂꯦ
ꯌꯥꯝ ꯅ ꯗꯦꯗ ꯇꯨ ꯀꯥꯟꯅꯒꯕ ꯈꯥꯖꯤ ꯈꯁꯤ ꯈꯃꯦ
ꯑꯣ
ꯍꯣꯏ ꯂꯩꯔꯦ ꯂꯩꯔꯦ
ꯍꯣꯏ ꯈꯔ ꯈꯔ ꯂꯩꯕꯁꯨ ꯐꯩꯗ ꯐꯤꯔꯣꯜ ꯃꯔꯛ ꯃꯔꯛꯇꯗꯤ ꯀꯣ ꯌꯥꯝꯅ ꯇꯣꯏꯅ ꯂꯩꯊꯔꯒ ꯂꯣꯏꯔꯦ
ꯍ
ꯏꯃꯥꯟꯅꯕꯤꯅ ꯑꯩꯕꯨ ꯗꯥꯏꯔꯤ ꯃꯤꯜ ꯎꯆꯥꯎ ꯍꯥꯏꯅꯕꯤꯔꯛꯑꯦ
ꯑꯣ ꯍꯧꯕ ꯄꯤ ꯌꯥꯕ ꯃꯥꯅꯤꯒ
ꯎꯝ ꯈꯔꯗꯤ ꯄꯤ ꯎꯝ ꯑꯩꯗ ꯌꯥ ꯌꯥꯗꯕꯒꯤ ꯆꯥꯕ ꯌꯥꯗꯕꯒꯤ ꯌꯦꯡꯉꯒ ꯂꯩꯌꯦ ꯀꯣꯕꯔꯗ
ꯍꯂꯣ
ꯑꯩꯒꯤ ꯌꯥꯗꯣ ꯅꯥꯔꯦ ꯑꯗꯨꯒ ꯃꯅꯨꯡꯗꯅꯦ ꯅꯥꯏ ꯑꯣꯝꯃꯦ ꯌꯥꯔꯤꯗ
ꯑꯣ ꯀꯌꯥꯇꯤ ꯂꯩꯕ꯭ꯔꯣ
ꯑꯥ ꯍꯣꯏ ꯂꯩꯌꯦ ꯑꯩꯒꯤ
ꯎꯝ
ꯌꯥ ꯍꯣꯔꯒ ꯂꯩꯌꯦ ꯆꯤꯛꯁꯨ ꯆꯤꯛꯄ
ꯑꯣ ꯆꯦꯛꯀꯑꯞ ꯆꯠꯂꯨꯔꯣ ꯑꯗꯨ ꯍꯥꯏꯗꯤ ꯀꯨꯏꯅꯥ ꯂꯩꯔꯅꯨ ꯁꯠ ꯁꯥꯠ ꯂꯛꯑꯣ
ꯑꯗꯣ ꯑꯩꯗꯣ ꯁꯨꯇꯤ ꯂꯧꯕ ꯌꯥꯒꯗ꯭ꯔꯥ ꯁꯤꯅꯦ ꯑꯩꯅ ꯈꯜꯂꯤꯁꯦ
ꯑꯣ
ꯌꯥꯕꯁꯨ ꯌꯥꯏꯗꯀꯣ
ꯍꯣꯏ ꯍꯣꯏ ꯌꯥꯏ ꯌꯥꯏ
ꯑꯩ ꯍꯌꯦꯡ ꯍꯌꯦꯡ ꯍꯌꯦꯡ ꯁꯨꯇꯤ ꯂꯧꯔꯒ ꯍꯪꯆꯤꯠ ꯆꯠꯄ ꯅ ꯅꯗ꯭ꯔꯒꯅ ꯍꯌꯦꯡ ꯑꯗꯨꯝ ꯆꯠꯄ ꯀꯔꯝꯕꯅ ꯐꯩ
ꯁꯀꯦꯟ ꯁꯇꯔꯗꯤꯗꯅ ꯆꯠꯂꯁꯤꯅ
ꯑꯗꯨꯗꯤ ꯁꯀꯦꯟꯁꯗꯔ ꯗꯦꯔꯤ ꯖꯦꯅꯔꯦꯜ ꯍꯣꯂꯤꯗꯦ ꯑꯣꯏꯌꯦ ꯑꯗꯨꯅ ꯍꯣꯁꯄꯤꯇꯥꯜꯁꯨ ꯍꯣꯂꯤꯗꯦ ꯑꯣꯏꯕ
ꯑꯣ ꯑꯣ ꯅꯗꯨ ꯐ꯭ꯔꯥꯏꯗꯦ ꯅꯨꯃꯤꯠꯒꯨꯝꯕ ꯆꯠꯂꯣ
ꯑꯗꯨꯅ ꯐꯒꯗꯧꯕ ꯃꯥꯜꯂꯦꯀꯣ
ꯍꯣꯏ ꯃꯗꯨ ꯆꯠꯇꯅ ꯐꯔꯦ ꯅꯪꯒꯤꯗꯣ ꯌꯥꯝꯅ ꯅꯨꯡꯉꯥꯏꯔꯣꯏꯕ ꯆꯦꯛꯀꯞ ꯆꯠꯂꯒ ꯃꯊꯪꯗ ꯑꯃꯨꯛꯀ ꯄꯣꯠ ꯊꯥꯕꯗꯤ ꯌꯥꯝ ꯐꯩꯗꯅ
ꯑꯥ ꯑꯥ ꯑꯗꯨꯗꯤ ꯑꯩ ꯑꯗꯨꯗ ꯑꯣꯏꯅ ꯆꯠꯂꯒꯦ
ꯍ
ꯑꯗꯨꯅ ꯐꯔꯅꯤ
ꯀ ꯃꯥꯅꯦ ꯃꯥꯅꯦ ꯍꯧꯖꯤꯛꯗꯤ ꯀꯗꯧꯔꯤꯅ ꯑꯩ
ꯑꯣ ꯍꯧꯖꯤꯛꯁꯦ ꯑꯩꯁꯦ ꯁꯨꯝ ꯑꯩꯁꯦ ꯏꯃꯥꯟꯅꯕꯤꯅ ꯑꯩꯕꯨ ꯑꯆꯥꯄꯣꯠ ꯄꯤꯕꯒꯤꯀꯣ ꯆꯥꯗꯤ ꯆꯥꯅꯤꯡꯕ ꯆꯥꯕꯗꯤ ꯉꯝꯗꯕꯒꯤ ꯌꯦꯡꯉꯒ ꯂꯩꯔꯝꯃꯤꯅꯦ
ꯑꯣ
ꯑꯩꯒꯤ ꯏꯃꯥꯟꯅꯕꯤꯁꯤꯡ ꯍꯜꯂꯛꯄ ꯉꯥꯏꯔꯤ ꯃꯣꯏꯈꯩꯗꯣ ꯑꯩꯒꯤ ꯏꯃꯥꯟꯅꯕꯤꯁꯤꯡꯗꯣ
ꯎꯝ
ꯎꯝ ꯀꯣꯏꯕ ꯆꯠꯈꯤ ꯑꯗꯨꯗꯨꯒꯤ
ꯆꯥꯊꯣꯛꯎꯔꯣꯅꯗꯨꯗꯤ ꯀꯣꯏꯕ ꯀꯨꯝꯕ
ꯀꯣꯏꯕ ꯊꯣꯛꯎꯔꯣꯗꯣꯏꯗꯤ
ꯑꯣ ꯍꯣꯏ ꯑꯗꯨꯗꯤ ꯑꯩꯗꯣ ꯀꯣꯏꯕ ꯊꯣꯛꯄ ꯍꯥꯏꯕꯁꯦ ꯃꯣꯏ ꯍꯜꯂꯛꯄ ꯑꯣꯏꯅ ꯉꯥꯏꯔꯒꯦ
ꯍꯣꯏ ꯍꯣꯏ ꯉꯥꯏꯔꯣ ꯉꯥꯏꯔꯣ ꯑꯗꯨ ꯑꯣꯏꯗꯤ
ꯃꯣꯏ ꯍꯜꯂꯛꯄ ꯉꯥꯏꯕꯅ ꯐꯔꯦ ꯑꯩꯗꯤ ꯉꯁꯤꯗꯤꯀꯣ ꯊꯕꯛ ꯌꯥꯝ ꯇꯧꯃꯜꯂꯕꯒꯤ ꯋꯥꯔꯦꯕ
ꯑꯣ ꯌꯥꯝ ꯐꯩ ꯗꯣꯏꯗꯤꯅꯦ
ꯑꯩꯗꯤ ꯉꯁꯤꯗꯣ ꯄꯥꯝꯕꯤꯒꯨꯝꯕꯁꯨ ꯊꯥꯕꯅꯦ
ꯑꯣ
ꯑꯩꯈꯣꯏꯒꯤ ꯑꯩꯈꯣꯏꯒꯤꯗ ꯄꯥꯝꯕꯤꯒꯨꯝꯕ ꯊꯥꯅꯤꯡꯉꯥꯏ ꯒꯥꯔꯗꯦꯟ ꯃꯆꯥ ꯑꯃꯗꯤ ꯂꯩꯌꯦ
ꯎꯝ
ꯑꯗꯨꯗꯣ ꯑꯩꯅ ꯍꯥꯏꯗꯤ ꯒꯥꯔꯗꯦꯟ ꯃꯆꯥꯗꯣ ꯄꯥꯝꯕꯤꯒꯨꯝꯕꯗꯣ ꯈꯔ ꯊꯥꯕꯁꯨ ꯐꯩꯗꯅ
ꯎꯝ
ꯑꯗꯨꯒꯤ ꯑꯩꯅ ꯄꯥꯝꯕꯤꯒꯨꯝꯕ ꯈꯔꯗꯤ ꯊꯥꯕꯤꯕ ꯅꯪꯁꯨ ꯄꯥꯥꯟꯝꯕꯤꯒꯨꯝꯕ ꯊꯥꯅꯤꯡꯉꯅꯤ ꯑꯩꯉꯣꯟꯗꯒꯤ ꯂꯧꯕ ꯌꯥꯅꯤ
ꯑꯍꯣꯏ ꯊꯥꯔꯛꯀꯦ
ꯍꯥ
ꯊꯥ ꯇꯝꯕꯤꯌꯦꯕ
ꯑ ꯍꯣꯏ ꯇꯝꯕꯤꯒꯦ ꯅ ꯅꯪ ꯄꯣꯠ ꯆꯩꯔꯣ
ꯍꯥꯥ
ꯅꯪ ꯑꯆꯥꯄꯣꯠ ꯆꯥꯔꯤꯔꯣ
ꯑꯩꯗꯣ ꯍꯧꯖꯤꯛ ꯆꯣꯀ꯭ꯂꯦꯠ ꯆꯥꯕ
ꯑꯣ ꯀꯔꯤ ꯆꯣꯀ꯭ꯂꯦꯠꯅꯣ
ꯇꯥꯛ ꯆꯣꯀꯂ꯭ꯦꯠ ꯆꯥꯅꯤꯡꯕ꯭ꯔꯣ
ꯑꯣ ꯆꯥꯅꯤꯡꯗꯦꯗ ꯑꯩꯒꯤꯁꯨ ꯆꯣꯀ꯭ꯂꯦꯠ ꯗꯥꯏꯔꯤ ꯃꯤꯜꯛ ꯑꯃ ꯂꯩꯌꯦ ꯑꯩꯗꯣ ꯌꯥꯗꯣ ꯆꯥꯕ ꯌꯥꯗ꯭ꯔꯕꯅꯤꯅ ꯍꯧꯖꯤꯛꯇꯤ ꯑꯩ ꯌꯥꯝꯅ ꯅꯨꯡꯉꯥꯏꯇꯦ
ꯑꯣ ꯑꯩꯗꯤ ꯗꯦꯔꯤ ꯃꯤꯜꯤ ꯆꯥꯕ ꯌꯥꯗꯦꯕ
ꯑꯣ ꯗꯥꯏꯔꯤ ꯃꯁꯇꯤ ꯅꯪ ꯄꯥꯝꯗꯕ꯭ꯔꯣ
ꯎꯝ ꯅꯝ ꯀꯜꯃꯪꯒ
ꯑꯣ ꯅꯪ ꯅꯪ ꯀꯔꯤ ꯀꯔꯤ ꯍꯦꯟꯖꯥꯡ ꯆꯥꯗꯕ ꯂꯩꯕꯅꯣ ꯅꯪ ꯅꯪꯅ ꯆꯥꯗꯕ ꯍꯦꯟꯖꯥꯡ ꯂꯩꯕ꯭ꯔꯣ
ꯑ ꯂꯁꯨ ꯀꯜꯣ ꯃꯥ ꯎ ꯉꯄ꯭ꯔꯒꯨꯝꯕꯥ ꯈꯞꯅꯤ ꯆꯅꯤ ꯅꯕ
ꯍꯣꯡ ꯄꯨꯡꯒꯨꯝꯕ ꯆꯥꯗꯕ꯭ꯔꯥ ꯅꯪꯗꯤ
ꯎꯝ
ꯑꯇꯩꯗꯤ ꯆꯥꯏꯀꯣ
ꯍꯣꯏ
ꯉꯥꯄꯨꯝꯁꯦ ꯀꯩꯒꯤ ꯆꯥꯅꯤꯡꯗ꯭ꯔꯤꯅꯣ
ꯎꯝ ꯅꯪ ꯃꯥꯂꯦ
ꯅꯪ ꯏꯁꯅꯦꯛ ꯆꯥꯗꯕ꯭ꯔꯥ
ꯁ꯭ꯁꯥꯇ꯭ꯁꯕ꯭ꯔꯣ
ꯑꯩ ꯆꯥꯕꯗꯤ ꯆꯥꯗꯦ ꯑꯗꯨꯕꯨ ꯆꯥꯕ ꯃꯤꯁꯨ ꯂꯩꯕ ꯑꯗꯨꯗꯨꯒꯤ ꯑꯩꯗꯤ ꯅꯪꯕꯨꯁꯨ ꯆꯥꯔꯝꯒꯗ꯭ꯔꯥꯅ ꯈꯟꯕ ꯉꯥꯔꯄꯨꯝꯗꯤ ꯍꯥꯎꯕꯅꯦ ꯑꯩ ꯅꯪꯕꯨ ꯅꯣꯡꯉꯥ ꯄꯤꯖꯒꯦ
ꯏ ꯆꯦ ꯃꯗꯤ ꯄꯤꯅꯣ
ꯑꯣ ꯅ ꯅ ꯅꯪ ꯆꯥꯕ ꯃꯇꯝꯗ ꯈꯪꯉꯣꯏꯌꯦ ꯉꯥꯛꯄꯨꯝꯅꯦ ꯍꯥꯏꯕꯗꯣ ꯑꯩꯅ ꯄꯤꯖꯔꯗꯤ
ꯎꯝ ꯑꯗꯨꯅ ꯍꯥꯏꯕꯗꯤ ꯇꯨꯀꯠ ꯆꯥꯏꯌꯦ ꯍꯥꯏꯕ ꯅꯠꯇꯦꯕ ꯎꯝ ꯆꯥꯔꯁꯨ ꯄꯦꯟꯗꯕ ꯁꯥ ꯑꯣꯏꯕꯗꯣ ꯌꯥꯝꯅ ꯄꯥꯝꯗ꯭ꯔꯒ ꯆꯥꯔꯤꯅ
ꯎꯝ ꯎꯝ ꯎꯝ
ꯑꯗꯨꯃꯥꯏꯅ ꯇꯧꯋꯦ ꯍꯥꯏꯔꯤꯗꯤ ꯏꯕꯥꯅꯤꯗ
ꯑꯣ ꯆꯨꯝꯃꯦ ꯆꯨꯝꯃꯦ ꯑꯗꯨꯁꯨ ꯄꯥꯝꯗꯅ ꯆꯥꯕ ꯍꯟꯖꯥꯡꯗꯤ ꯄꯨꯛꯁꯨ ꯊꯟꯗꯦ ꯑꯗꯨꯒ ꯃꯆꯤꯁꯨ ꯑꯣꯏꯗꯦ ꯏꯁꯥꯁꯨ ꯐꯠꯇꯦꯕ
ꯑꯣ
ꯑꯗꯨꯗꯨꯅ ꯆꯥꯕ ꯃꯇꯝꯗꯗꯤ ꯑꯩꯅ ꯄꯥꯝꯖꯕ ꯍꯟꯖꯥꯡ ꯆꯥꯒꯗꯧꯕꯅꯦ
ꯉꯁꯤꯗꯤ ꯅꯣꯏꯒꯤ ꯀꯔꯤ ꯍꯦꯟꯖꯥꯡ ꯊꯣꯡꯗꯣꯏꯅꯣ
ꯉꯗꯤ ꯌꯥꯝꯅ ꯊꯣꯡꯉꯔꯦ ꯑꯩꯈꯣꯏꯗ ꯑꯗꯨꯝ ꯂꯩꯌꯦ ꯍꯣꯁꯇꯦꯜꯒꯤ ꯏꯟꯁꯥꯡ ꯆꯥꯈꯤꯅꯤ
ꯑꯣ ꯍꯣꯁꯇꯦꯜꯗꯤ ꯀꯩ ꯊꯣꯡꯉꯦꯡꯅꯤ ꯍꯋꯥꯏ ꯊꯣꯡꯕ꯭ꯔꯣ
ꯍꯋꯥꯏ ꯊꯨꯡꯝꯅꯤ ꯉꯁꯤ ꯀꯔꯤꯖꯤ ꯊꯨꯡꯕ꯭ꯔꯥ ꯈꯪꯗꯦ ꯑꯩꯗꯣ ꯁ꯭ꯀꯨꯜꯁꯦ
ꯀꯔꯤ ꯌꯦꯟꯖꯥꯡꯅ ꯍꯦꯟꯅ ꯄꯤꯖꯩ ꯍꯋꯥꯏꯅ ꯍꯦꯟꯅ ꯄꯤꯖꯕ꯭ꯔꯥ ꯀꯔꯤ ꯀꯔꯤ ꯅꯨꯃꯤꯠꯇ ꯀꯩꯀꯩ ꯄꯤꯖꯒꯦ
ꯍꯋꯥꯏꯒꯨꯝꯕ ꯄꯤꯑꯦ ꯃꯥꯇꯔꯒꯨꯝꯕ ꯄꯤꯌꯦ ꯥꯖꯥꯠꯖꯥꯠ ꯄꯤꯔ꯭ꯁꯨ ꯒꯔ꯭ꯤꯟ ꯕꯦꯁꯤꯇꯕꯜ ꯄꯛꯄꯤꯔꯛꯑ
ꯑꯣ ꯒ꯭ꯔꯤꯟ ꯚꯦꯖꯤꯇꯦꯕꯜ ꯆꯥꯕ ꯌꯥꯝ ꯐꯕꯅꯦꯅꯦ ꯍꯧꯖꯤꯛꯇꯤ
ꯍꯣꯏ ꯑꯗꯨꯁꯨ ꯃꯣꯏꯅ ꯄꯤꯗꯕꯤꯅ ꯀꯩꯗꯧꯅꯤ ꯃꯦꯠꯁꯀꯤꯗꯤ ꯌꯥꯝꯅ ꯄꯩꯁꯥꯗꯤ ꯍꯦꯟꯒꯠꯂꯒ ꯂꯩꯑꯦ
ꯑꯁ ꯕ꯭ꯔꯦꯛꯐꯥꯁ ꯄꯤꯗ꯭ꯔꯣ
ꯍꯣꯏ
ꯕ꯭ꯔꯦꯛꯐꯥꯁ ꯀꯨꯝꯕ ꯄꯤꯗꯕ꯭ꯔꯣ
ꯀ ꯐꯖꯨꯝꯕ ꯄꯤꯒꯦ
ꯑꯁ ꯃꯦꯁꯐꯤꯗ ꯌꯥꯝꯅ ꯂꯧꯔꯒ ꯕ꯭ꯔꯦꯛꯐꯥꯁꯀꯨꯝꯕꯁꯨ ꯄꯤꯗꯕ
ꯕ꯭ꯔꯦꯛꯐꯥꯁ ꯄꯤꯒꯦ ꯍꯥꯏꯗꯨꯗꯤ ꯆꯥꯝꯃꯉꯥ ꯍꯦꯟꯒꯠꯂꯣꯏꯍꯌꯦ ꯕ꯭ꯔꯦꯗ ꯑꯃ ꯄꯤꯗꯦꯗꯨꯒ ꯑꯆꯥꯄꯣꯠ ꯆꯥꯈꯤꯅ ꯐꯩꯌꯦ
ꯑꯁ ꯂꯨꯄ ꯆꯝꯉꯥ ꯍꯦꯒꯜꯂꯣ ꯍ ꯍꯥꯏ ꯑ ꯍꯦꯟꯃꯜꯂꯦ ꯂꯨꯄꯥ ꯆꯥꯝꯉꯥꯗꯤ ꯑꯗꯨꯗꯤ ꯅꯪ ꯅꯁꯥꯅ ꯌꯨꯝꯗꯒꯤ ꯂꯧꯔꯒ ꯅꯨꯡꯇꯤꯒꯤ ꯆꯥꯕꯅ ꯐꯩ
ꯍꯣꯏ
ꯈꯪꯗꯦꯗ ꯃꯣꯏꯁꯤꯡꯁꯦ
ꯃꯩꯁꯦ ꯍꯦꯟꯖꯜꯂꯛꯄ ꯑꯃ ꯇꯧ ꯑꯣꯏꯕ ꯃꯣꯏꯁꯦ ꯍꯥꯏꯁꯤꯔꯥ ꯃꯣꯏꯒꯤ ꯃꯇꯥꯎꯁꯦ ꯄꯥꯝꯅꯛꯇ꯭ꯔꯦꯕ
ꯍꯣꯏ ꯄꯩꯁꯥꯗꯨ ꯄꯩꯁꯥ ꯂꯨꯄꯥ ꯂꯨꯄꯥ ꯂꯤꯁꯤꯡ ꯃꯉꯥ ꯂꯧꯔꯒ ꯕ꯭ꯔꯦꯛꯐꯥꯁ ꯄꯤꯗꯕ ꯏꯚꯤꯅꯤꯡ ꯇꯤꯁꯨ ꯄꯤꯗꯕ
ꯍꯣꯏ ꯗꯤꯇꯤ ꯆꯠꯂꯁꯨ ꯌꯥꯝ ꯆꯥꯛ ꯂꯥꯝ ꯂꯝꯅꯒ ꯂꯩꯔꯤꯅꯤ
ꯏꯚꯤꯅꯤꯡ ꯗ꯭ꯌꯨꯇꯤꯅꯤꯡ ꯏꯚꯤꯅꯤꯡꯗ ꯆꯥꯒꯨꯝꯕ ꯄꯤꯗ꯭ꯔꯁꯨ ꯃꯣꯔꯅꯤꯡꯗꯗꯤ ꯄꯤꯕ ꯌꯥꯏꯌꯦ
ꯍꯣꯏ ꯄꯩꯁꯥ ꯍꯦꯟꯖꯗ꯭ꯔꯁꯨ ꯄꯤꯕꯗꯤ ꯌꯥꯕꯅꯦ ꯃꯣꯏꯗꯣ
ꯍꯣꯏ ꯂꯨꯄꯥ ꯂꯤꯁꯤꯡ ꯃꯉꯥ ꯑꯣꯏꯔꯗꯤ ꯌꯥꯔꯦ ꯀꯥꯐꯤ ꯇꯥꯔꯦ
ꯄꯩꯁꯥ ꯌꯥꯝ ꯆꯥꯅꯤꯡꯕꯅꯤꯅ ꯀꯔꯤ ꯇꯧꯅꯤ ꯑꯩꯈꯣꯏꯒꯤ ꯑꯣꯖꯥꯁꯤꯡꯁꯦ ꯑꯩꯈꯣꯏꯒꯤ ꯗꯥꯔ ꯇꯥꯔꯗꯤ ꯎꯄꯥꯏ ꯂꯩꯇꯦ
ꯑꯁ ꯃꯥꯁꯨ ꯍꯦꯟꯃꯜꯂꯦꯀꯣ ꯄꯩꯁꯥ ꯈꯨꯠꯁꯥꯗꯣ ꯃꯤꯒꯤ ꯃꯃꯥ ꯃꯄꯥꯅ ꯋꯥꯅ ꯋꯥꯅ ꯊꯥꯔꯛꯏꯅꯦ ꯈꯔ ꯈꯟꯒꯗꯧꯕꯅꯦꯕ
ꯃꯣꯏꯗꯤ ꯏꯅꯥꯛ ꯈꯨꯜꯂꯒꯁꯨ ꯂꯩꯔꯦ ꯗꯤ ꯐꯤ ꯆꯤꯗꯤꯤ ꯆꯠꯅꯤꯡꯉꯗꯤ ꯇꯧꯗꯦꯗꯅ ꯑꯩꯈꯣꯏꯁꯨ
ꯍꯣꯏ ꯍꯣꯏ ꯍꯥꯏꯗꯤ ꯕ꯭ꯔꯦꯛꯐꯥꯁꯀꯨꯝꯕ ꯂꯨꯄꯥ ꯂꯤꯁꯤꯡ ꯃꯉꯥꯗꯣ ꯂꯨꯄꯥ ꯂꯤꯁꯤꯡ ꯃꯔꯤꯗꯣ ꯀꯩꯅꯣ ꯑꯣꯏꯔꯒ ꯂꯨꯄꯥ ꯆꯥꯝꯃꯉꯥ ꯂꯨꯄꯥ ꯂꯤꯁꯤꯡ ꯃꯔꯤ ꯆꯥꯝꯃꯉꯥꯅ ꯃꯦꯁ ꯃꯦꯁꯄꯤꯤ ꯑꯣꯏꯈ꯭ꯔꯁꯨ ꯆꯥꯝꯃꯉꯥꯅ ꯕ꯭ꯔꯦꯛꯐꯥꯁ ꯀꯨꯝꯕ ꯄꯤꯔꯁꯨ ꯌꯥꯝꯅ ꯁꯥꯇ꯭ꯔ ꯑꯃꯃꯝꯒꯤ ꯑꯗꯣ ꯅꯣꯏ ꯁꯥꯇ꯭ꯔ ꯃꯤ ꯁꯚꯦꯟꯇꯤꯒꯨꯝꯕꯒꯤ ꯑꯣꯏꯔꯁꯨ ꯑꯗꯨꯝ ꯌꯥꯝ ꯊꯤꯅ ꯀꯣꯟꯅꯩ ꯂꯦꯝꯕꯨ ꯂꯦꯝꯃꯦ
ꯍꯣꯏ ꯃꯥꯅꯦ ꯕ ꯑꯩꯅ ꯈꯜꯂꯤꯁꯤꯁꯨ
ꯃꯣꯏꯅ ꯐꯠꯇꯕꯒꯤꯅꯦꯗ ꯃꯤꯅꯗꯤ ꯅꯣꯏꯒꯤ ꯃꯃꯥ ꯕꯕꯥꯅꯗꯤ ꯅꯪꯁꯦ ꯃꯁꯥ ꯐꯅꯕ ꯑꯗꯒꯤ ꯂꯥꯏꯔꯤꯛ ꯂꯥꯏꯁꯨ ꯍꯩꯅꯕ ꯍꯥꯏꯅ ꯍꯣꯁꯇꯦꯜ ꯊꯝꯃꯒ ꯃꯣꯏꯅ ꯑꯗꯨꯒꯨꯝꯕ ꯀꯩꯝꯇ ꯄꯤꯗ꯭ꯔꯒ ꯇꯧꯔꯗꯤ ꯐꯠꯇ꯭ꯔꯦ
ꯍꯣꯏ ꯃꯥꯅꯤ
ꯀꯔꯤꯅꯦ ꯑꯃꯃꯨꯛ ꯂꯥꯛꯑꯁꯤꯅ ꯍꯃ
ꯃꯤ ꯅꯨꯁꯤ ꯂꯩꯇꯕ ꯍꯥꯏꯗ ꯇꯥꯔꯦ
ꯑꯩꯅꯁꯨ ꯁꯝ ꯅꯥꯀꯟꯗ ꯑꯣ ꯅꯪ ꯅꯪꯕꯨ ꯃꯤꯅ ꯈꯪꯈꯤꯗꯅꯤꯡꯉꯥꯏ ꯇꯧꯒꯅꯤ ꯑꯗꯨꯒ ꯅꯪꯅ ꯇꯧꯔꯤꯁꯦ ꯀꯔꯤꯅꯣ
ꯁꯣꯏ ꯀꯕꯗꯤ
ꯀꯩꯁꯨ ꯀꯥꯏꯗꯦ ꯀꯩꯁꯨ ꯀꯥꯏꯗꯦ ꯁꯣꯏꯕ ꯍꯥꯏꯕꯁꯤꯗꯤ ꯀꯩꯁꯨꯝꯇ ꯀꯥꯏꯗꯦꯀꯣ ꯌꯣꯡ ꯐꯥꯎꯕ ꯎꯗꯒꯤ ꯇꯥꯔꯛꯑꯒ ꯁꯤꯔꯤꯅꯤꯅꯦ ꯁꯣꯏꯕꯗꯒꯤ ꯌꯣꯡꯒꯤ ꯃꯌꯨꯝꯗꯤ ꯎꯅꯦ ꯑꯗꯨꯕꯨ ꯎꯗꯒꯤ ꯇꯥꯔꯛꯑꯈꯐꯧ ꯁꯤꯌꯦꯕ
ꯍꯣꯏ ꯍꯣꯏ ꯆꯨꯝꯃꯦ ꯆꯨꯝꯃꯦ ꯃ ꯑꯗꯨꯁꯨ
ꯉꯥꯁꯨ ꯏꯁꯤꯡꯗ ꯏꯔꯥꯛꯅꯔꯒ ꯁꯤꯕ ꯌꯥꯎꯋꯦ
ꯎꯝ
ꯑꯗꯨꯅꯦ ꯆꯞ ꯃꯥꯟꯅꯩ ꯉꯥꯛꯄꯤꯕ ꯍꯩꯕ ꯃꯤꯁꯤꯅꯤ ꯌꯥꯝꯅ ꯐꯕꯖꯦ
ꯎꯝ ꯅꯨꯡꯉꯥꯏꯔꯤꯕꯣ ꯅꯪꯁꯦ
ꯍꯣꯏ ꯅꯨꯡꯉꯥꯏ ꯑꯗꯨꯝ ꯂꯩꯔꯤ ꯍꯥꯏꯕ ꯇꯥꯔꯦ ꯌꯥꯝꯅ ꯅꯨꯡꯉꯥꯏꯕꯁꯨ ꯅꯠꯇꯦ ꯌꯥꯝꯅ ꯅꯨꯡꯉꯥꯏꯇꯕꯁꯨ ꯅꯠꯇꯦ ꯑꯗꯨꯕꯨ ꯃꯤꯅ ꯅꯨꯡꯉꯥꯏꯔꯤꯕ ꯍꯪꯉꯗꯤ ꯅꯨꯡꯉꯥꯏꯇꯦ ꯍꯥꯏꯕꯗꯤ ꯐꯠꯇꯦꯕ ꯑꯗꯨꯅ ꯑꯗꯨꯝ ꯅꯨꯡꯉꯥꯏꯔꯤ ꯍꯥꯏꯕ ꯇꯥꯕꯅꯦ
ꯍꯣꯏ ꯌꯥꯝ ꯅꯨꯉꯥꯏꯅ ꯂꯩꯕꯅ ꯐꯥꯔꯦ
ꯖꯨ ꯃꯤꯅ ꯍꯟꯖꯥꯡ ꯄꯤꯖꯥꯕ ꯃꯇꯝꯗꯁꯨ ꯅꯪ ꯍꯟꯖꯥꯡ ꯍꯥꯎꯕ꯭ꯔꯣ ꯍꯥꯏꯔꯒ ꯍꯥꯎ ꯇꯦ ꯍꯥꯏꯕꯁꯦ ꯐꯠꯇꯦ ꯑꯥ ꯀꯩꯅꯣꯅꯀꯣ ꯂꯥꯛꯈꯃꯤꯅ ꯆꯥꯛꯈꯨꯝꯒꯤ ꯏꯁꯣꯔꯅ
ꯎꯝ
ꯁꯥꯎꯋꯦ ꯑꯗꯨꯗꯨꯅꯀꯣ ꯍꯥꯎꯇꯦ ꯍꯥꯏꯕꯗꯤ ꯐꯠꯇꯦ ꯍꯨꯝ ꯍꯥꯎꯋꯦ ꯑꯗꯣ ꯊꯨꯝ ꯈꯔ ꯆꯝꯃꯦ ꯈꯣꯠꯂꯦ ꯍꯥꯏꯕꯗꯤ ꯀꯩꯁꯨꯝꯇꯥ ꯀꯥꯏꯗꯦ ꯑꯗꯨꯕꯨ ꯍꯥꯎꯇꯦ ꯍꯥꯟꯅ ꯍꯥꯏꯕꯖꯦ ꯐꯠꯇꯦꯕ
ꯑꯣ ꯃꯗꯨ ꯁꯨ ꯆꯨꯝꯃꯦ
ꯑꯗꯨꯅꯦ ꯃꯤꯅ ꯀꯨꯛ ꯋꯥꯅ ꯋꯥꯅ ꯊꯣꯡꯉꯤꯅꯤꯗꯅ ꯊꯣꯡꯕ ꯃꯤꯒꯤꯁꯨ ꯍꯔꯥꯎꯕ ꯂꯩꯇꯦꯕ ꯍꯥꯎꯇꯦ ꯍꯥꯏꯔꯗꯤ ꯑꯗꯨꯗꯨꯅ ꯍꯥꯎꯋꯦ ꯍꯥꯎꯋꯦ ꯑꯥ ꯃꯊꯪ ꯊꯣꯡꯕꯗ ꯊꯨꯝ ꯈꯤꯇꯪ ꯍꯥꯞꯄꯗꯤ ꯑꯃꯨꯛꯀꯥ ꯍꯦꯟꯅ ꯍꯥꯎꯗꯧꯕ ꯃꯥꯜꯂꯦ ꯍꯥꯏꯔꯗꯤ ꯃꯤꯁꯨ ꯏꯟꯇ꯭ꯔꯦꯁ ꯂꯩꯕ
ꯍꯣ ꯍꯣꯏ ꯑꯗꯨꯃꯥꯏꯟ ꯇꯧꯔꯗꯤ ꯍꯥꯎꯗꯣꯏꯅꯦ
ꯎꯝ ꯑꯗꯨꯒꯨꯝꯕꯁꯨ ꯍꯥꯏꯕꯤꯕ ꯇꯪꯝꯒꯗꯕ ꯍꯥꯏꯗꯤ ꯐꯖ ꯐꯖꯕ ꯋꯥ ꯍꯥꯏꯔꯗꯤ ꯃꯤꯁꯨ ꯌꯥꯝꯅ ꯅꯨꯡꯁꯤꯕꯅꯦ ꯑꯩꯕꯨꯁꯨ ꯀꯥꯎꯔꯣꯏ ꯃꯤꯅ ꯅꯠꯇ꯭ꯔꯣ
ꯍꯣ ꯍꯣꯏ ꯃꯥꯅꯦ